ꯑꯣ ꯍꯜꯂꯣ ꯍꯜꯂꯣ ꯕ꯭ꯔꯣ
ꯑꯣ ꯇꯥꯏ
ꯑꯣ
ꯀꯩꯗꯧꯔꯤꯒꯦ ꯕ ꯭ꯔꯣꯗꯤ
ꯍꯥꯥ
ꯀꯩꯗꯧꯔꯤꯒꯦ ꯕ꯭ꯔꯣꯗꯤ
ꯑꯩꯖꯦ ꯍꯧꯖꯤꯛꯃꯛ ꯀꯥꯔꯠ ꯁꯥꯅꯔꯒ ꯆꯥꯛ ꯆꯥꯕ ꯂꯣꯏꯔꯒ ꯀꯥꯔꯠ ꯁꯅꯥꯕꯅꯦꯗ ꯍꯣꯏ ꯄꯨꯟꯁꯤꯁꯦ ꯁꯨꯃꯥꯏꯅꯅꯦꯕ꯭ꯔꯣ ꯑꯗꯨ ꯕ꯭ꯔꯣꯗꯤ ꯅꯪ ꯕ꯭ꯔꯣꯒꯤ ꯍꯣꯕꯤ ꯍꯥꯏꯕꯤꯌꯣ ꯍꯥ
ꯀꯩ ꯏꯁꯄꯣꯔꯠ ꯄꯥꯝꯒꯦ ꯅꯪꯗꯤ ꯕꯔꯣꯗꯤ
ꯍꯥ
ꯕꯔꯣꯗꯤ ꯀꯩ ꯏꯁꯄꯣꯔꯠꯁ ꯁꯅꯥꯒꯦ
ꯑꯩꯗꯤ ꯕꯣꯂꯤꯕꯣꯜ ꯒ ꯐꯨꯠꯕꯣꯜ ꯁꯅꯩꯌꯦ
ꯚꯣꯂꯤꯕꯣꯜꯒ ꯐꯨꯠꯕꯣꯜ
ꯎꯝ
ꯎꯐ ꯑꯗꯨꯗꯤ ꯋꯥꯔꯜ ꯀꯞꯁꯨ ꯌꯦꯡꯔꯝꯒꯅꯤꯅꯦ ꯕ꯭ꯔꯣꯁꯦ
ꯎꯝ ꯋꯥꯜ ꯀꯞꯗꯤ ꯐꯖꯅ ꯌꯦꯡꯉꯦ ꯍꯟꯗꯛꯇꯤ
ꯑꯩꯗꯤ ꯕꯣꯜ ꯏꯟꯇꯔꯦꯁ ꯂꯩ ꯇꯕꯒꯤ ꯋꯥꯜ ꯀꯞꯁꯨ ꯌꯦꯡꯗ꯭ꯔꯦ ꯑꯗꯨ ꯉꯁꯤ ꯉꯁꯤ ꯍꯥꯏꯕ ꯔꯣꯅꯥꯜꯗꯣꯒꯤ ꯄ꯭ꯂꯦ ꯂꯩ ꯍꯥꯏꯅ ꯄꯥꯎ ꯇꯥꯌꯦꯅꯦ ꯑꯩꯁꯨ
ꯑꯣ ꯔꯣꯅꯦꯜꯗꯣ ꯂꯩꯌꯦ ꯉꯁꯤ ꯕꯣꯔꯣ ꯃꯈꯥꯏꯗ
ꯃꯣꯏ ꯄ꯭ꯂꯦꯁꯨ ꯐꯖꯅ ꯁꯅ ꯍꯥꯏ
ꯎꯝ
ꯉꯁꯤꯒꯤꯁꯦ ꯃꯣꯏ ꯉꯝꯒꯦꯔꯥ ꯀꯅꯥ ꯉꯝꯒꯦꯔꯥ ꯅꯪꯗꯤ ꯀꯔꯤ ꯈꯜꯂꯦ
ꯉꯁꯤꯁꯦ ꯈꯪꯗꯦꯗ ꯑꯩꯅꯗꯤ ꯏꯁꯄꯦꯟꯗ ꯁꯞꯄꯣꯔꯠ ꯇꯧꯕꯀꯣ
ꯑꯣ
ꯈꯪꯂꯦ ꯃꯣꯏꯒꯤꯁꯨ ꯆ꯭ꯔꯥꯟꯁ ꯂꯩꯗ
ꯍꯣꯏ ꯃꯗꯥꯎꯗꯣ ꯄꯨꯏꯗ ꯕꯣꯁꯨ ꯀꯗꯥꯏꯗꯤ ꯍꯩꯕꯁꯨ ꯅꯠꯇꯦ
ꯎꯝ ꯎꯝ
ꯑꯗꯨ ꯑꯩ ꯑꯩꯗꯤ ꯉꯁꯤ ꯕꯥꯁꯀꯦꯠꯕꯣꯜ ꯁꯅꯥꯅꯦ ꯅꯨꯡꯉꯥꯏꯅ
ꯑꯣ ꯑꯣꯁ ꯑꯗꯨꯁꯨ ꯅꯨꯡꯉꯥꯏꯅꯤꯗꯦ ꯑꯩꯒꯤ ꯕꯁꯀꯦꯠꯕꯣꯜꯗꯤ ꯁꯥꯟꯅꯕ ꯍꯩꯇꯅꯦ
ꯕꯥꯁꯀꯦꯠꯕꯣꯜ ꯁꯥꯟꯅꯕꯁ ꯂꯥꯏꯗꯤ ꯂ ꯂꯥꯏꯕꯨꯗꯤ ꯅꯠꯇꯦꯕ꯭ꯔꯣ ꯈꯨꯠꯂꯣꯏ ꯀꯣꯡ ꯂꯣꯏ ꯇꯦꯛꯄꯅꯦ
ꯍꯣꯏ ꯍꯣꯏ ꯍꯣꯏ ꯊ
ꯑꯗꯨ ꯋꯥꯉꯝꯃꯗꯤꯀꯣ
ꯍꯝ ꯕ꯭ꯔꯣꯗꯤ ꯍꯥꯏꯠ ꯀꯩ ꯂꯩꯕ꯭ꯔꯣ
ꯍꯥꯥ
ꯕ꯭ꯔꯣꯒꯤ ꯋꯥꯡꯕꯗꯨ ꯀꯌꯥꯃꯨꯛꯔꯥ ꯀꯣ
ꯑꯩꯒꯤꯔꯣ
ꯍꯣꯏ
ꯑꯩꯠꯇꯤ ꯐꯥꯏꯚ ꯄꯣꯏꯟ ꯁꯤꯛꯁ ꯍꯥꯏꯒꯅꯦ
ꯑꯣꯁ
ꯝꯕ꯭ꯔꯣꯁꯦ ꯋꯥꯡꯉꯤꯅꯦ
ꯑꯩꯁ ꯐꯥꯏꯕ ꯄ꯭ꯋꯣꯟ ꯁꯤꯁ ꯈꯠꯇꯕꯨ
ꯑꯁ ꯗꯨꯗꯒꯤ ꯈꯔ ꯋꯥꯡꯉꯅꯤ ꯍꯥꯏꯕ꯭ꯔꯣ ꯄꯦꯟꯒꯅꯤ ꯍꯥꯏꯕ ꯄꯨꯟꯁꯤꯗꯤ
ꯍꯝ ꯍ ꯍꯝ
ꯃꯤ ꯑꯋꯥꯡꯕꯒꯤ ꯌꯦꯡꯕꯗ ꯌꯦꯡꯅꯤꯡꯉꯦꯕ ꯑꯩꯈꯣꯏꯁꯨ
ꯎꯝ
ꯑꯗꯨ ꯕ꯭ꯔꯣꯗꯤ ꯍꯥ
ꯕ꯭ꯔꯣꯗꯤ ꯀꯌꯥ ꯂꯩꯒꯦ
ꯑꯩꯁꯨ ꯐꯥꯏꯚ ꯄꯣꯏꯟ ꯁꯤꯛꯁꯇ ꯂꯩꯌꯦ
ꯑꯣ ꯑꯣ ꯆꯞ ꯃꯥꯟꯅꯩꯅꯦ ꯑꯗꯨꯗꯤ
ꯃꯥꯟꯅꯩ ꯑꯗꯨꯝ
ꯀꯔꯤ ꯃꯊꯦꯜ ꯆꯥꯔꯒꯦ ꯉꯁꯤ
ꯉꯁꯤꯁꯦ ꯁꯧꯒ꯭ꯔꯤ ꯆꯥꯔꯦꯅꯦꯕꯣ
ꯑꯩ ꯑꯩ ꯁꯧꯔꯤꯁꯨ ꯍꯥꯎꯕꯅꯤꯍꯦ
ꯕ꯭ꯔꯣꯈꯣꯏꯗꯤ ꯀꯩ ꯃꯊꯦꯜ ꯆꯥꯔꯒꯦ
ꯑꯩꯒꯤ ꯎꯁꯣꯏ ꯑꯣꯏꯅ ꯆꯥꯏꯅꯤꯡꯁꯤ
ꯑꯣ ꯍꯥꯎꯕꯅꯦꯅꯦꯁꯣꯏꯁꯨ
ꯎꯝ
ꯎꯁꯣꯏꯁꯦ ꯆꯤꯡꯗꯈꯛ ꯐꯪꯉꯦꯅꯦꯀꯣ
ꯑꯣ
ꯍꯣꯏ ꯐꯪꯕ ꯌꯥꯝ ꯋꯥꯏꯑꯦꯕ ꯁꯤ ꯇꯝꯄꯥꯛꯇꯗꯤ
ꯇꯝꯄꯥꯛꯇꯨꯗꯤ ꯍꯧꯕ ꯌꯥꯗꯕꯅꯤꯅꯀꯣ
ꯍꯣꯏ
ꯑꯩ ꯂꯩꯇꯦ ꯑꯩ ꯆꯃꯟꯗꯅ ꯅꯨꯡꯉꯥꯏꯔꯛꯇ꯭ꯔꯦ
ꯑꯁ ꯑꯩꯈꯣꯏꯗꯤ ꯇꯝꯄꯥꯛꯇ ꯂꯩꯕꯒꯤ ꯆꯥꯕ ꯐꯪꯗꯦꯅꯦꯕ꯭ꯔꯣ
ꯑꯣ ꯁꯤ ꯕꯖꯥꯔꯁꯦ ꯕꯖꯥꯔꯗꯤ ꯐꯪꯗ꯭ꯔꯣ
ꯑꯩꯈꯣꯏ ꯕꯖꯥꯔꯒꯁꯦ ꯌꯥꯝ ꯊꯥꯞꯄ ꯆꯠꯊꯣꯛ ꯆꯠꯁꯤꯟꯁꯦ ꯌꯥꯝ ꯋꯥꯕ
ꯑꯣ ꯑꯣ ꯑꯣ
ꯑꯗꯨꯒꯤ ꯇꯝꯄꯥꯛ ꯑꯣꯏꯔꯁꯨ ꯃꯅꯨꯡꯗ ꯂꯩꯕ ꯑꯗꯨꯒꯤ
ꯎꯝ
ꯑꯗꯨ ꯕ꯭ꯔꯣ ꯈꯣꯏꯗꯤ ꯏꯆꯤꯟ ꯏꯅꯥꯎ ꯀꯌꯥ ꯂꯩꯕ꯭ꯔꯣ
ꯑꯩ ꯇꯔꯨꯛ ꯂꯩꯌꯦ
ꯆꯃꯤꯌꯥ ꯇꯔꯨꯛ ꯂꯩꯑꯦ
ꯌꯥꯃꯦꯅꯤ
ꯌꯥꯝꯃꯦ ꯑꯩꯈꯣꯏꯗꯤ ꯑꯅꯤ ꯑꯅꯤꯒꯨꯝꯕꯈꯛ ꯂꯩꯌꯦ
ꯑꯣ ꯑꯁ ꯑꯗꯨꯗꯤ ꯅꯨꯡꯉꯥꯏꯅ ꯂꯩꯔꯝꯅꯤꯍꯦ ꯅꯪꯁꯦ
ꯍꯣꯏ ꯑꯩꯅ ꯑꯍꯟ ꯑꯣꯏꯕꯀꯣ ꯑꯗꯨꯒꯤ
ꯑꯣ ꯑꯗꯨ ꯑꯣꯏꯔꯁꯨ ꯃꯤ ꯑꯅꯤ ꯈꯛꯇ ꯑꯣꯏꯔꯗꯤ ꯅꯨꯡꯉꯥꯏꯅꯤꯗ
ꯍꯣꯏ ꯑꯗꯨ ꯃꯤ ꯑꯅꯤ ꯈꯛꯇꯪ ꯑꯣꯏꯔꯁꯨ ꯅꯨꯡꯉꯥꯏꯇꯦꯗꯕ꯭ꯔꯣ
ꯍ
ꯑꯩꯅ ꯑꯉꯥꯡ ꯑꯣꯏꯅꯤꯡꯉꯦꯕ ꯁꯦꯁ
ꯍꯣꯏ ꯃꯤ ꯃꯤ ꯃꯤ ꯃꯌꯥꯝꯁꯦ ꯑꯍꯟ ꯑꯣꯏꯅꯤꯡꯕ ꯃꯌꯥꯝ ꯂꯩꯌꯦꯕꯀꯣ ꯍꯥꯏꯕꯗꯤ ꯑꯉꯥꯡ ꯑꯣꯏꯔꯗꯤ ꯊꯕꯛ ꯊꯕꯛ ꯂꯩꯔꯁꯨ ꯃꯤꯌꯥꯝꯕ ꯃꯆꯦꯁꯤꯡꯅ ꯂꯣꯏ ꯇꯧꯔꯅꯤꯗꯣ
ꯍꯣꯏ
ꯑꯗꯨꯒꯤ ꯅꯨꯡꯉꯥꯏꯕꯗꯣ ꯑꯉꯥꯡꯅ ꯍꯦꯜꯂꯦꯕ ꯍꯣꯏ ꯑꯗꯨꯒꯤ
ꯑꯥꯏ
ꯑꯩ ꯑꯉꯥꯡ ꯑꯍꯟ ꯆꯞ ꯃꯥꯟꯅꯩꯗ
ꯍꯣꯏꯗ ꯄꯨꯟꯁꯤꯅꯦꯕꯣ ꯁꯤꯒꯗꯧꯕ ꯂꯩꯔꯕꯗꯨꯕꯣ
ꯎꯝ ꯑꯍꯟ ꯑꯣꯏꯔꯁꯨ ꯑꯉꯥꯡ ꯑꯣꯏꯔꯁꯨ ꯅꯣꯡꯃꯗꯤ ꯌꯨꯝ ꯄꯥꯜꯂꯒ ꯃꯁꯥ ꯃꯁꯥꯒꯤ ꯊꯕꯛ ꯁ ꯁꯨꯕ ꯁꯨꯒꯗꯕꯅꯤꯅ
ꯍꯣꯏ ꯑꯗꯨ ꯏꯌꯥꯝꯕꯗꯤ ꯀꯩꯀꯩ ꯍꯣꯠꯅꯔꯤꯕ꯭ꯔꯣ ꯍꯧꯖꯤꯛꯀꯥꯟꯗꯤ
ꯑꯁ ꯑꯩꯗꯤ ꯌꯨꯝꯗ ꯑꯗꯨꯝ ꯂꯩꯔꯦꯗ
ꯑꯣꯁ
ꯌꯨꯝꯗ ꯂꯩꯔꯒ ꯐꯥꯝ ꯀꯔꯤ ꯀꯔ ꯈꯔ ꯇꯧꯔꯒ ꯑꯗꯨꯝ ꯂꯩꯌꯦ
ꯆꯥ ꯑꯆꯥ
ꯎꯄꯥꯏ ꯂꯩꯇ꯭ꯔꯦꯅꯦ ꯑꯩꯁꯨ ꯈ꯭ꯋꯥꯏꯗꯒꯤ ꯑꯍꯟ ꯑꯣꯏꯔꯝꯅꯤꯅꯀꯣ
ꯍꯣꯏ ꯍꯣꯏ
ꯑꯉꯥꯡꯁꯤꯡ ꯂꯥꯔꯤꯛ ꯇꯝꯅꯤꯡꯕꯣꯂꯣ ꯇꯝꯃꯁꯨ ꯑꯩꯗꯤ ꯈꯔ ꯉꯟꯅ ꯇꯣꯛꯑꯦꯕ
ꯑꯣ
ꯑꯗꯨꯗꯤ ꯌꯨꯝꯗ ꯐꯥꯝ ꯈꯔ ꯇꯧꯔꯒ ꯑꯗꯨꯝ ꯂꯩꯌꯦ
ꯑꯆꯥ ꯑꯆꯥ ꯕ꯭ꯔꯣ ꯏꯌꯥꯝꯕꯒꯤꯗꯤ ꯒꯥꯔꯤ ꯂꯩꯕ꯭ꯔꯣꯀꯣ
ꯑꯩ ꯒꯔꯤ ꯂꯩꯇꯦ
ꯒꯥꯔꯤ ꯂꯩꯇꯦ
ꯎꯝ
ꯑꯁ ꯑꯩꯗꯤ ꯁꯥꯏꯀꯜ ꯑꯃꯈꯛ ꯂꯩ
ꯁꯥꯏꯀꯜ ꯂꯩꯗꯤ ꯑꯗꯨꯝ
ꯑꯣ ꯍꯥꯏꯔꯛꯑꯣ ꯇꯥꯔꯒꯗꯤ
ꯎꯝ ꯁꯥꯏꯀꯜꯗꯣ ꯁꯥꯏꯀꯜꯗꯣ ꯑꯗꯨꯝ ꯂꯩꯔꯗꯤ ꯉꯥꯏꯍꯥꯛꯀꯤ ꯄꯣꯊꯥꯔꯦꯗꯅ
ꯁꯥꯏꯀꯜꯁꯨ ꯌꯥꯗ꯭ꯔꯦꯗ ꯀꯣꯂꯤꯡ ꯂꯣꯏ ꯀꯥꯔꯦ
ꯑ ꯅꯍꯥꯛ ꯂꯩꯔꯒ ꯑꯗꯨꯝ ꯑꯅꯧꯕ ꯁꯤꯜꯂꯒ ꯂꯣꯏꯔꯣꯏꯅꯤ
ꯑꯁ ꯀꯩꯅ ꯑꯅꯧꯕ ꯁꯤꯅꯤꯡꯉꯥꯏꯁꯦ ꯄꯩꯁꯥ ꯂꯩꯇꯦꯅꯦꯕꯣ
ꯄꯩꯁꯥꯕꯨ ꯇꯥꯜꯂꯒ ꯐꯪꯕ ꯄꯣꯠꯕꯨ
ꯑꯣꯏꯗ
ꯑꯩꯈꯣꯏꯒꯤ ꯆꯤꯡꯗꯗꯤ ꯂꯝꯕꯤ ꯁꯨ ꯐꯠꯇꯕꯅꯤꯅꯀꯣ
ꯍꯣꯏ
ꯒꯥꯔꯤ ꯃꯆꯥ ꯃꯆꯥꯁꯦ ꯊꯥꯎꯔꯒ ꯆꯠꯄꯗ ꯆꯍꯤ ꯑꯃꯗ ꯂꯣꯏꯁꯤꯟꯒꯅꯦꯕ ꯑꯅꯧꯕ ꯂꯧꯔꯁꯨꯀꯣ ꯑꯗꯨꯒꯤ ꯄꯥꯝꯃꯨꯅ
ꯑꯗꯨ ꯆꯤꯡꯒꯤꯗꯤ ꯊꯔꯠ ꯕꯥꯏꯛꯀꯨꯝꯕ ꯑꯣꯏꯅ ꯂꯧꯑꯣꯅ
ꯎꯝ ꯑꯗꯨ
ꯆꯤꯡ ꯀꯥꯟꯅꯕ ꯒꯥꯔꯤꯒꯨꯝꯕꯗꯣ
ꯎꯝ ꯍꯣꯏ ꯀꯨꯣꯟꯁꯤꯗꯤ ꯅꯝꯕ ꯍꯧꯖꯤꯛ ꯍꯧꯖꯤꯛ ꯃꯇꯝꯁꯦ ꯂꯦꯟꯁ꯭ꯂꯥꯏꯠ ꯇꯗ ꯍꯧꯔꯤ ꯄꯛ ꯁꯠꯇꯄ ꯌꯥꯗꯗꯣ ꯑꯗꯨꯒꯤꯅꯤꯅꯤ ꯇꯧꯔꯤꯁꯦ
ꯎꯝ ꯍꯣꯏ ꯍꯣꯏ
ꯍꯣꯔꯦꯟ ꯉꯥꯏꯍꯥꯛ ꯂꯩꯔꯒ ꯂꯝꯕꯤ ꯈꯔ ꯐꯔꯗꯤ ꯑꯣꯏ ꯃꯆꯥ ꯑꯃ ꯗꯨ ꯆꯠꯊꯣꯛ ꯆꯠꯁꯤꯟ ꯇꯧꯅꯕꯗꯤ ꯂꯩꯕ ꯌꯥꯏ ꯍꯧꯖꯤꯛꯀꯥꯟꯁꯤꯗꯤ ꯂꯩꯔꯤ ꯌꯥꯗꯦꯍꯦ ꯆꯍꯤꯗ ꯂꯣꯏꯁꯤꯟꯒꯅꯤꯅꯦ
ꯍꯣꯢꯗ ꯍꯟꯗꯛꯀꯥꯟꯗꯤ ꯊꯥꯎꯁꯨ ꯇꯥꯡꯉꯦ꯫
ꯎꯝ
ꯂꯝꯕꯤꯁꯨ ꯐꯠꯇꯦ
ꯎꯝ
ꯑꯗꯣ ꯌꯥꯝꯕꯗꯤ ꯏꯁꯩ ꯄꯥꯝꯕꯒꯨꯝꯕ ꯂꯩꯕ꯭ꯔꯣꯀꯣ
ꯁꯤꯁꯨ ꯄꯥꯝꯃꯦ ꯍꯣꯏ ꯁꯛꯄꯗꯤ ꯍꯩꯇꯕ
ꯑꯁ ꯐꯔꯛ ꯇꯥꯕ ꯑꯟꯁꯔꯅꯦ ꯅꯪꯒꯤꯁꯦ
ꯏꯁꯩꯥꯗꯤ ꯑꯗꯨꯝ ꯏꯊꯟꯇꯇ ꯆꯠ ꯆꯠꯄꯗꯀꯣ
ꯍꯣꯏ
ꯏꯁꯩꯗꯤ ꯑꯗꯨꯝ ꯇꯥ ꯇꯥꯔꯒ ꯑꯗꯨꯝ ꯆꯠꯄꯅꯦꯕ
ꯑꯥ
ꯑꯗꯨ ꯑꯣꯏꯔꯁꯨ ꯃꯤꯒꯤ ꯏꯁꯩꯗꯣ ꯃꯥꯒꯤ ꯏꯁꯩꯕꯨꯗꯤ ꯁꯛꯄꯗꯤ ꯑꯗꯨꯝ ꯍꯩꯗꯤ ꯍꯩꯕ ꯑꯗꯨ ꯍꯣꯟꯗꯣ ꯌꯥꯗꯕꯅꯤꯅꯀꯣ
ꯍꯣꯏ ꯍꯣꯏ ꯍꯣꯏ ꯆꯨꯝꯃꯦ ꯆꯨꯝꯃꯦ ꯑ ꯐꯣꯡ ꯊꯣꯛꯄ ꯌꯥꯗꯕꯗꯣ
ꯎꯝ
ꯀꯣꯛꯇꯗꯤ ꯂꯣꯏ ꯂꯩꯔꯒ꯫
ꯑꯣ ꯑꯣ ꯑꯗꯨꯅꯦ꯫
ꯑꯗꯨꯅꯦ꯫ ꯌꯣ ꯏꯌꯥꯝꯕꯁꯦ ꯍꯧꯖꯤꯛ ꯀꯩ ꯇꯧꯔꯒ ꯂꯩꯒ꯭ꯔꯥꯕꯣ꯫
ꯑꯣ ꯑꯩ꯫ ꯑꯩꯖꯨ ꯑꯗꯨꯝ ꯐꯝꯉ ꯂꯩꯑꯦ ꯍꯧꯖꯤꯛꯀꯤ꯫
ꯐꯝꯃꯒ ꯂꯩꯌꯦ ꯇꯨꯝꯅꯉꯥꯏ ꯈꯣꯠꯅꯉꯥꯏꯒꯤ ꯌꯨꯝꯒꯨꯝ ꯕꯥꯒꯤ ꯌꯨꯝ ꯌꯨꯝꯗꯤ ꯑꯆꯥꯎꯕ꯭ꯔꯣ ꯃꯆꯥꯔꯣ꯫
ꯌꯨꯝꯖꯦ ꯀꯌꯥꯝꯗꯤ ꯆꯥꯎꯗꯦꯗ ꯑꯍꯣꯢ ꯌꯨꯝ ꯌꯨꯝꯁꯨ ꯑꯅꯤ ꯑꯍꯨꯝ ꯇꯧꯕꯅꯤꯅꯀꯣ꯫
ꯍꯣꯏꯗ ꯏꯃꯨꯡ ꯆꯥꯎꯕꯅꯦꯅ ꯌꯨꯝꯁꯨ ꯑꯅꯤꯒꯨꯝꯕꯗꯤ ꯂꯩꯒꯗꯧꯕꯅꯦꯗ
ꯎꯝ ꯃꯤ ꯑꯍꯨꯝ ꯍꯣꯏꯅ ꯃꯔꯤꯃꯨꯛ ꯂꯩꯕꯀꯣ꯫
ꯑꯣꯁ꯫
ꯌꯨꯝ ꯆꯥꯎꯃꯜꯂꯁꯨ ꯃꯤ ꯂꯩꯕꯗꯤ꯫ ꯈꯣꯏꯗꯤ ꯄꯩꯁꯥꯗꯨ ꯇꯥꯡꯕꯅꯤꯅꯀꯣ ꯌꯨꯝ ꯁꯥꯕꯁꯤꯁꯨ
ꯍꯣꯏ ꯍꯣꯏ ꯑꯁ ꯑꯗꯣ ꯏꯌꯥꯝꯕ ꯍꯟꯗꯛꯀꯤꯁꯦ ꯕꯁꯀꯦꯕꯣꯜꯁꯨ ꯁꯅꯥꯕ ꯅꯨꯡꯉꯥꯏꯇꯦ ꯏꯁꯥꯁꯨ ꯌꯥꯝ ꯋꯥꯏꯌꯦꯅꯦ ꯏꯌꯥꯝꯕ꯫
ꯎꯝ꯫ ꯑꯩ ꯍꯟꯗꯛꯇꯤ ꯈꯔ ꯇꯧꯔꯛꯑꯣꯗ ꯍꯧꯖꯤꯛꯗꯤ ꯋꯥꯔꯜ ꯀꯞ ꯃꯇꯝꯅꯤꯅ ꯐꯨꯕꯣꯜ ꯈꯔ ꯁꯥꯟꯅꯎꯅꯦ꯫
ꯐꯨꯠꯕꯣꯜꯁꯦ ꯑꯩꯅ ꯄꯥꯝꯗꯕꯀꯣ꯫
ꯑꯥ ꯑꯦ ꯃꯔꯛ ꯃꯔꯛꯇꯨꯗꯤ ꯁꯅꯥꯒꯗꯕꯅꯤꯍꯦ ꯅꯨꯄꯥꯅꯤꯅ ꯅꯣꯏꯅ ꯇꯦꯁ ꯇꯧꯒꯗꯕꯅꯤꯗ ꯎꯝ ꯅꯣꯏꯅ ꯇ꯭ꯔꯥꯏ ꯇꯧꯔꯒ